ꯂꯣ ꯀꯩꯗꯧꯔꯤꯅꯣ
ꯀꯩꯁꯨ ꯇꯧꯗꯤꯌꯦ ꯁꯦ ꯌꯥꯝ ꯃꯤꯁ ꯇꯧꯋꯦ ꯀꯩꯒꯤ ꯆꯠꯂꯤꯅꯣ ꯀꯩꯒꯤ ꯑꯩ ꯊꯥꯗꯣꯛꯑꯒ ꯀꯩꯒꯤ ꯑꯩ ꯊꯥꯗꯣꯛꯑꯒ ꯆꯠꯂꯤꯅꯣ
ꯅꯪꯉꯣꯟꯗ ꯂꯩꯕ ꯅꯨꯡꯉꯥꯏꯇꯕꯒꯤ ꯆꯠꯄꯅꯤꯅꯦ
ꯀꯥꯏ ꯂꯩꯅꯣꯅꯦ ꯆꯀꯅꯤꯁꯨ ꯈ ꯑꯗꯨꯅꯤ ꯀꯩꯅꯤ ꯈꯣꯠꯀꯅꯤ ꯍꯥꯢ ꯍꯥꯏꯔꯝꯗꯦ ꯗꯥꯏꯔꯦꯛ ꯐꯠ ꯆꯠꯈ꯭ꯔꯦꯅꯦ
ꯗꯤ ꯑꯩ ꯌꯨꯝꯗ ꯆꯠꯅꯤ ꯍꯥꯏꯔꯝꯗꯨꯗꯤ
ꯕꯥ ꯕꯥꯏꯒ ꯇꯧꯔꯝꯗꯦꯀꯣ
ꯆꯠꯂꯝꯗꯥꯏꯗ ꯅꯣꯏꯗꯣ ꯐꯖꯅ ꯇꯨꯝꯔ ꯂꯩꯌꯦ
ꯑꯗꯨꯁꯨ ꯍꯧꯗꯣꯛꯀꯗꯕꯅꯦ ꯀꯔꯤꯅꯣ ꯃꯤ ꯅꯨꯡꯁꯤꯗꯧ ꯃꯥꯂꯦꯗ ꯅꯣꯏꯁꯦ ꯍꯥꯏꯕ
ꯌꯥꯝꯅ ꯎꯝ ꯑꯗꯨ ꯃꯥꯏ ꯑꯗꯨꯃꯥꯏꯅ ꯇꯧꯒꯅꯣ
ꯀꯩꯗꯧꯔꯤꯅꯣ
ꯀꯩꯁꯨ ꯇꯧꯗꯦ ꯍꯥꯟꯅ ꯑꯗꯨꯝ ꯂꯩ ꯍꯣꯁꯄꯤꯇꯥꯜꯗ ꯑꯗꯨꯝ ꯂꯩꯌꯦ
ꯅꯣꯡ ꯆꯨꯗ꯭ꯔꯣ
ꯅꯣꯡ ꯆꯨꯗ꯭ꯔꯦ ꯅꯣꯡ ꯑꯌꯨꯛꯗ ꯈꯔ ꯃꯪꯂꯝꯕꯅꯦ ꯑꯃꯨꯛ ꯍꯥꯡꯈ꯭ꯔꯦ ꯍꯧꯖꯤꯛ
ꯑꯥ ꯑꯩꯈꯣꯏꯁꯦ ꯅꯣꯡꯗ ꯈꯤꯇꯪ ꯈꯤꯇꯪ ꯆꯨꯔ ꯂꯩꯍꯦ
ꯍꯧꯖꯦ
ꯎꯝ ꯍꯧꯖꯤꯛꯁꯨ ꯎꯝ ꯉꯁꯥꯏ ꯃꯣꯔꯅꯤꯡꯒꯗꯤ ꯑꯌꯨꯛꯒꯗꯤ ꯐꯖꯅ ꯆꯨꯕꯅꯤ
ꯋꯦꯗꯔ ꯅꯨꯡꯉꯥꯏꯔꯝꯕꯅꯤ ꯑꯗꯨꯗꯤ ꯎꯝ
ꯑꯗꯨ ꯑꯗꯨ ꯋꯦꯗꯔꯅꯦ ꯑꯩ ꯑꯩꯁꯨ ꯄꯥꯝꯃꯤꯁꯦ
ꯂꯥꯛ ꯑꯣ ꯗꯨꯗꯤ
ꯂꯥ ꯑꯩꯁ ꯂꯥꯛꯁꯤꯔꯅ ꯈꯜꯂꯦ ꯀꯣꯏꯔꯔꯣꯏ ꯂꯥꯛꯑꯅꯤ ꯂꯧ ꯂꯩꯌꯦꯕꯅꯤꯅꯀꯣ ꯍꯥꯏ
ꯅꯣꯏ ꯂꯧ ꯇꯧꯕꯔꯅꯦ ꯍꯧꯖꯤꯛꯀꯥꯟ
ꯇꯧꯔꯝꯒꯅꯤ ꯂꯧ ꯆꯠꯇ꯭ꯔꯗꯤ ꯌꯥꯗ꯭ꯔꯦꯅꯦ ꯑꯩꯗꯤ ꯆꯥꯛ ꯑꯗꯨꯝ ꯆꯥꯕꯅꯤꯅꯀꯣ ꯆꯥꯛ ꯆꯥꯕꯅꯤꯅ ꯆꯍꯤꯒꯤ ꯀꯣꯟꯅꯗ꯭ꯔꯦ
ꯆꯦꯡ ꯆꯦꯡꯒꯗ ꯆꯦꯡꯒꯗ ꯋꯥꯜꯂꯒ ꯂꯧꯕꯗꯣ ꯄꯩꯁꯥꯁꯦ ꯑꯩ ꯆꯥꯈꯤꯔꯛꯇ ꯌꯥꯝ ꯌꯥꯝ ꯆꯥꯎꯔꯕꯅꯤꯅ ꯌꯥꯗ꯭ꯔꯕ꯭ꯔ ꯊꯕꯛ ꯁꯨꯗ꯭ꯔꯗꯤ ꯌꯥꯗ꯭ꯔꯤꯅꯦ
ꯁꯨꯕ ꯂꯥꯛꯑꯣ ꯆꯥꯛꯗꯣ ꯀꯧꯇꯥ ꯑꯅꯤ ꯑꯍꯨꯝ ꯆꯥꯔꯒ ꯑꯗꯨꯗ ꯑꯗꯨꯝ ꯂꯩꯒꯗ ꯌꯥꯝ ꯆꯥꯔꯒ
ꯂꯧ ꯂꯛꯑꯅꯤ ꯂꯧ ꯍꯧꯔꯀꯥꯟ ꯂꯧ ꯍꯧꯔꯕꯣ
ꯃꯤ ꯈꯔꯗꯤ ꯍꯧꯔꯝꯃꯅꯤ ꯍꯣꯏ ꯑꯗꯨ ꯂꯥꯛꯔꯒ ꯀꯩꯅꯣ ꯍꯞꯇꯥ ꯑꯃ ꯈꯛꯇ ꯇꯧꯕꯤꯔꯣ ꯑꯗꯨ ꯑꯃꯨꯛ ꯍꯟꯕ ꯌꯥꯏꯅ
ꯇꯧ ꯇꯧꯔꯅꯦ ꯑ ꯇꯧꯒꯦꯅ ꯈꯔꯅꯦ ꯅꯪꯪ ꯅꯣꯏꯗꯤ ꯍꯧꯔꯕꯣ
ꯑꯩꯈꯣꯏ ꯗꯤ ꯀꯩꯅꯣ
ꯎꯝ ꯑꯣ ꯔꯦꯗꯤꯃꯦꯗ ꯇꯧꯕꯗꯀꯣ ꯑꯗꯨꯗꯤ ꯑꯥ ꯅ
ꯑꯩꯗꯤ ꯂꯧ ꯇꯧꯅꯤꯡꯉꯥꯏ ꯂꯥꯛꯄ ꯅꯠꯇꯦꯌꯦ
ꯀꯩ ꯀꯩ
ꯂꯧ ꯀꯩꯅꯣ ꯂ ꯀꯩ ꯍꯥꯏꯁꯤꯔꯥ ꯎꯃꯣꯔꯣꯛꯒꯨꯝꯕ ꯅꯠꯇꯦ ꯎ ꯃꯣꯔꯣꯛꯀꯨꯝꯕ ꯊꯥꯕ ꯊꯕꯤꯒꯨꯝꯕ ꯊꯥꯕ ꯑꯗꯨꯒꯤ ꯂꯧꯗ ꯆꯠꯅꯕ ꯂꯥꯛꯄꯅꯦꯕ ꯊꯕꯤꯁꯨ ꯆꯥꯅꯕꯀꯣ
ꯆꯥꯅꯤꯡꯕꯩ ꯇꯧꯔꯤꯅꯦꯕ ꯅꯪꯁꯦ
ꯊꯕꯤꯗꯣ ꯂꯩꯕ ꯃꯥꯜꯂꯦ ꯂꯥꯎꯗ ꯍꯧꯖꯤꯛꯀꯥꯟ
ꯑꯗ ꯊꯥꯅꯕꯒꯤꯔ ꯅ ꯅꯠꯇ꯭ꯔꯒ ꯅꯪꯒꯤꯁꯦ ꯆꯥꯅꯕꯒꯤꯔ ꯌꯨꯝ ꯆꯠꯂꯤꯁꯦ ꯒꯌꯥꯟ ꯑꯃ ꯇꯥꯗꯦ
ꯆꯥꯅꯕꯅꯤ ꯅꯦ ꯍꯦꯍꯦ
ꯑꯗ ꯆꯥꯅꯕꯗꯤ ꯊꯥꯔꯛꯄ ꯌꯥꯕꯗꯨꯕꯨ ꯌꯨꯝꯗꯒꯤ
ꯑꯗꯨ ꯂꯧꯗꯒꯤ ꯍꯦꯛ ꯂꯧꯔꯒ ꯀꯩꯅꯣ ꯍꯦꯛꯂꯒ ꯂꯧ ꯆꯥ ꯆꯥꯕꯗꯣ ꯑꯗꯨꯅ ꯍꯥꯎꯋꯦꯕ ꯃꯍꯥꯎ
ꯈꯨꯗꯛꯇ ꯇ ꯈꯨꯗꯛꯇ ꯍꯦꯛꯂꯒ ꯆꯥꯕꯗꯨꯅꯦꯕ ꯅꯪ ꯄꯥꯝꯃꯤꯁ
ꯑꯗꯨꯗꯣ ꯍꯦꯟꯅ ꯍꯥꯎꯕꯅꯦ ꯅꯪꯁꯨ ꯇ꯭ꯔꯥꯏ ꯇꯧꯑꯣ
ꯀꯥꯟꯗ ꯑꯩ ꯑꯩꯒꯤꯁꯨ ꯈꯔꯄꯣꯔꯛ ꯑꯣ
ꯀꯗꯥꯏꯗꯒꯤ ꯌꯥꯔꯣꯏꯗꯨꯗꯤ ꯃꯤ ꯄꯨꯔꯒ ꯁꯦ ꯇꯜꯂꯦ ꯑꯦꯅꯔꯖꯤ ꯂꯩꯇꯦ
ꯑ ꯍꯥꯎꯕꯅꯤꯅꯦ ꯑꯗꯨꯗ
ꯅꯣꯏ ꯀꯅꯥ ꯀꯅꯥ ꯂꯩꯔꯤꯅꯣ
ꯅꯥꯎꯄꯁꯨ ꯂꯩꯌꯦ ꯁꯥ ꯅꯤꯅ ꯐꯃꯨꯡꯗ ꯇꯨꯝꯂꯒ ꯂꯩꯌꯦ
ꯑꯁ ꯇꯜꯂꯦ ꯍꯦ ꯁꯥꯕꯗꯣ ꯉꯁꯤꯗꯤ ꯁꯥꯗꯦ ꯑꯩꯈꯣꯏꯗꯣ
ꯑꯦ ꯅꯨꯡꯉꯥꯏꯔꯝꯅꯦ ꯌꯨꯝꯒꯤ ꯋꯦꯗꯔꯗꯣ
ꯅꯨꯡꯉꯥꯏ
ꯎꯝ
ꯅꯣꯡ ꯇꯥꯕꯒꯨꯝ ꯈꯤꯇꯪ ꯈꯤꯇꯪ ꯀꯩꯅꯣ ꯏꯁ꯭ꯅꯣ ꯇꯥꯕꯒꯨꯝꯅꯀꯣ
ꯎꯝ
ꯍꯍ
ꯅꯣꯏꯒꯤ ꯅꯥꯗꯨꯁꯦ ꯌꯥꯝ ꯌꯥꯝ ꯂꯩꯕꯩ ꯃꯥꯜꯂꯦꯗ ꯃꯈꯣꯟꯒꯁꯦ ꯗꯨꯗꯣ ꯍꯥꯎꯕꯅꯦ ꯉꯥꯅꯨ ꯊꯣꯡꯒꯗ
ꯑꯗꯣ ꯑꯄꯤꯛꯄꯅꯦ ꯃꯆꯥ ꯃꯆꯥꯁꯤꯡꯅꯦ
ꯂꯥꯛꯒ ꯇ ꯄ꯭ꯔꯣ ꯔꯛ ꯑꯣ ꯑꯩꯈꯏ ꯄꯥꯔꯇꯤ ꯇꯧꯁꯦ
ꯆꯔꯣ
ꯃꯆꯥ
ꯃꯆꯥ ꯈꯔ ꯌꯥꯝ ꯑꯉꯥꯡ ꯑꯣꯏꯔꯤꯗ
ꯃꯆꯥ ꯅꯠꯇꯕ ꯃꯄꯤꯒꯨꯝꯕ ꯂꯩꯇ꯭ꯔꯣ ꯑꯆꯧꯕ
ꯑꯆꯧꯕ ꯂꯩꯇꯦ ꯑꯆꯧꯕꯗꯤ ꯃꯣꯏꯒꯤ ꯃꯃꯥꯁꯤꯡꯅꯤ ꯀꯩꯅꯣ ꯃꯣꯏꯕꯨ ꯃꯃꯥꯕꯨ ꯄꯨꯔꯛꯑꯗꯤ ꯌꯥꯔꯣꯏꯅꯦ
ꯑꯗꯣ ꯅꯪ ꯆꯥꯎꯗꯔꯤꯕ ꯑꯗꯨ ꯉꯥꯏꯔꯣꯀꯣ
ꯍꯝꯍꯝ ꯑꯗꯨꯗꯤ ꯀꯩ ꯍꯥꯏꯔꯦ ꯃꯊꯪ ꯆꯍꯤꯗ ꯑꯣꯏꯔꯅꯤ
ꯃꯇꯥꯡ ꯆꯍꯤ ꯑꯣꯏꯁꯨ ꯌꯥ ꯌꯥꯝ ꯊꯨꯅ ꯆꯥꯎꯕꯅꯤꯗꯪ ꯉꯥꯅꯨꯗꯣ
ꯆꯥꯎꯔꯁꯨ ꯃꯣꯏꯕꯨꯗꯨ ꯀꯩꯅꯣ ꯄꯤꯛꯄꯅꯦꯕ ꯃꯣꯏꯒꯤ ꯀꯔꯤ ꯀꯔꯤ ꯍꯥꯏꯗ ꯑꯣꯏꯔꯣ ꯑ ꯑꯁ ꯍꯥꯏꯕꯁꯨ ꯍꯩꯇꯤꯌꯦ ꯀꯔꯤ ꯍꯥꯏꯗꯔꯣ ꯃꯣꯏꯒꯤ ꯒꯤ ꯀꯣꯕꯔ ꯍꯥꯏꯒꯦꯔ
ꯑꯥ
ꯑꯗꯨꯅ ꯍꯦꯟꯅ ꯆꯥꯎꯕꯅꯦ ꯄꯣꯠ ꯃꯌꯥꯝꯗ
ꯎꯝ ꯅꯅꯁꯨ ꯍꯥꯎꯋꯦ ꯑꯗꯨꯒ ꯌꯦꯟ ꯂꯣꯀꯦꯜꯒꯤ ꯌꯦꯟꯗꯣ ꯑꯃ ꯄꯨꯔꯛꯑꯣꯅꯦ ꯃꯍꯤꯒ ꯐꯨꯠꯂꯒ ꯃꯤꯒ ꯊꯛꯁꯤꯅꯦ ꯍꯛꯆꯥꯡ ꯌꯥꯅꯤꯅꯦ
ꯉꯔꯥꯡ ꯑꯩꯈꯣꯏ ꯆꯥꯏꯑꯦ ꯌꯦꯟꯗꯣ ꯂꯣꯀꯦꯜꯒꯤ ꯊꯣꯡꯕꯤꯌꯦ
ꯍꯧꯋꯦ ꯀꯣ
ꯍꯥꯎꯗ꯭ꯔꯗꯤ ꯐꯖꯅ ꯆꯊꯣꯛꯈ꯭ꯔꯦ
ꯉꯔꯥꯡ ꯅꯣꯢ ꯌꯨꯝ ꯆꯠꯄꯗ ꯑꯁ ꯊꯔꯣꯏ ꯇꯔꯦ ꯈꯨꯟꯒꯤ ꯑꯩꯈꯣꯏ ꯀꯩꯅꯣ ꯇꯧꯕꯅꯦ ꯈꯨꯟꯒꯤꯗꯣ ꯄꯤꯛꯄꯅꯤꯅꯦ ꯍꯥꯎꯗꯤ
ꯉꯁꯥꯏꯗꯣ ꯏꯃꯥꯟꯅꯕꯤ ꯂꯧꯗ ꯆꯠꯂꯦꯕ ꯑꯗꯨꯒ ꯃꯥꯅ ꯍꯥꯏꯔꯛꯄꯅꯦ ꯆꯥꯎꯋꯦ ꯍꯥꯏꯌꯦ
ꯑꯣ ꯑꯗꯨꯗꯤ ꯑꯗꯨꯗꯤ ꯈꯨꯂꯣꯛꯑꯣ ꯄꯨꯔꯛꯑꯣ ꯅꯪꯒꯤ ꯂꯥꯛꯑꯀꯥꯟꯗ
ꯆꯪꯕ ꯌꯥꯗꯕꯩꯅꯦꯗ ꯂꯣꯏꯅ ꯆꯞ ꯃꯥꯟꯅꯅ ꯂꯣꯏꯅ ꯇꯧꯕꯒꯤ ꯀꯣ ꯑꯗꯨ ꯑꯗꯨꯒꯤ ꯃꯐꯝꯗ ꯑꯩꯈꯣꯏꯒꯤ ꯂꯧ ꯀꯩꯅꯣ ꯑꯗꯨꯒꯤ ꯖꯒꯥꯗ ꯂꯣꯏꯅ ꯄꯝꯐꯦꯟ ꯇꯧꯋꯦ ꯑꯗꯨꯒꯤ ꯆꯪꯕ ꯌꯥꯗꯦꯕ ꯍꯧꯖꯤꯛꯀꯥꯟ
ꯃꯑꯣꯡꯁꯦ ꯂꯧ ꯂꯤꯡꯅꯗ꯭ꯔꯦꯕ ꯃꯑꯣꯡꯁꯦ ꯃꯅꯗ꯭ꯔꯦꯕ ꯍꯥꯟꯅ
ꯎꯝ ꯇꯟ ꯈꯕ ꯃꯂꯦ ꯍꯥ ꯂꯣꯢꯅ ꯇꯟꯈ꯭ꯔꯕ ꯃꯥꯂꯦꯕ ꯂꯧꯗꯕꯁꯤꯡꯁꯨ ꯇꯟꯈꯔꯦ
ꯇꯟꯥꯕꯒꯤ ꯅꯠꯇꯦ ꯁꯤꯡ ꯁꯤꯡ ꯁꯤꯡꯕꯒꯤꯅꯦ
ꯑꯗꯣ ꯋꯥꯕꯒꯤꯅꯦꯕ ꯀꯩꯅꯣ ꯂꯧ ꯂꯤꯡ ꯀꯩꯅꯣ ꯇꯧꯕꯗꯣ
ꯊꯕꯥꯛꯇꯤ ꯀꯣꯝꯃꯦꯗꯅ
ꯎꯝ
ꯊꯕꯥꯛꯁꯣ ꯀꯣꯝꯃꯦ ꯂꯧ ꯂꯣꯏꯔꯀꯥꯟꯗ ꯐꯧ ꯂꯧꯕꯁꯨ ꯆꯞ ꯃꯥꯟꯅꯩ ꯅꯠꯇ꯭ꯔꯥ ꯃꯥꯟ ꯃꯥꯟꯅꯔꯝꯒꯅꯤꯗ ꯈꯠꯅꯩ ꯍꯥꯢꯕ ꯃꯟꯅꯔꯝ ꯒꯅꯤ ꯂꯩꯍꯥꯎꯗꯣ ꯐꯔꯗꯤ ꯑꯗꯨꯝ ꯐꯅꯤꯗ ꯏꯁꯤꯡ ꯏꯁꯤꯡ ꯆꯥꯡ ꯅꯥꯢ ꯅꯥꯢꯅ ꯀꯤꯁꯤꯟꯕꯥ ꯑꯗꯨꯒ ꯑꯃꯨꯛ ꯀꯩꯝ ꯇꯧꯔꯦꯗ
ꯎꯝ ꯍꯧꯖꯤꯛꯇꯤ ꯏꯁꯤꯡꯗꯣ ꯀꯩꯅꯣ ꯏꯁꯤꯡꯗꯤ ꯋꯥꯠꯂꯝ ꯂꯣꯏꯗ ꯅꯣꯡꯁꯨ ꯆꯨꯑꯦ ꯑꯗꯨ ꯏꯁꯤꯡꯗꯣ ꯑꯗꯨꯝ ꯂꯩꯌꯦ
ꯀꯩꯅꯣ ꯅꯦꯠꯋꯥꯛꯗꯣ ꯆꯞꯄꯦꯍꯦ
ꯍꯣꯏ
ꯅꯪꯒꯤ ꯅꯪꯒꯤ ꯅꯦꯋꯥꯛ ꯍꯣꯢ ꯅꯪꯒꯤ ꯅꯦꯋꯥꯗꯨꯗꯤ ꯍꯥꯍꯥ ꯌꯥꯗꯦ ꯑꯩꯒꯤ ꯅꯤꯉꯣꯟꯗꯤ ꯉꯥꯁꯥꯢꯒꯩ ꯍꯧꯖꯤꯛꯇꯤ
ꯑꯩ ꯑꯩꯒꯤꯁꯨ ꯐꯥꯏꯌꯦ ꯀꯔꯤꯝ ꯇꯧꯗꯤꯌꯦ ꯅꯪꯒꯤꯅ ꯑꯣꯏꯔꯝꯒꯅꯤ
ꯑꯩꯒꯤ ꯑꯣꯏꯔꯝ ꯃꯣꯏꯗ
ꯈꯣꯢꯅ ꯂꯣꯢꯔꯝꯅꯤ ꯑꯦ ꯍꯩꯍꯩ ꯀꯩꯀꯩ ꯇꯧꯔꯤꯅꯣ ꯉꯁꯤꯗꯤ
ꯉꯁꯥꯏ ꯑꯥ ꯁꯤꯂꯤꯟꯗꯔ ꯈꯥꯜꯂꯤ ꯄꯨꯔꯛꯄ ꯑꯗꯨꯒ ꯄꯨꯔꯛꯄꯗꯣ ꯏꯆꯦꯒꯤ ꯌꯨꯝꯗ ꯑꯗꯨꯝ ꯍꯧꯖꯤꯛꯐꯥꯎ ꯂꯩꯔꯤꯌꯦ ꯆꯠꯇ꯭ꯔꯤꯌꯦ
ꯋꯦꯇꯤꯡ ꯁꯦꯠꯇꯔꯣ ꯑꯣ ꯅꯣꯏ ꯆꯦ ꯅꯣꯏ ꯆꯦ ꯅꯣꯢ ꯆꯦꯗꯀꯣ
ꯄꯨꯅꯕ ꯀꯩꯅꯣ ꯄꯨꯔꯛꯄꯀꯣ ꯑꯗꯨ ꯄꯨꯕ ꯆꯠꯈ꯭ꯔꯦ ꯑꯗꯨ ꯑꯩꯅ
ꯉꯥꯏꯔꯤꯕ ꯑ ꯑꯣ ꯆꯠ ꯈꯥꯂꯤꯗꯣ ꯄꯣꯊꯥꯛ ꯄꯅꯦꯕ ꯅꯪꯅ
ꯎꯝ
ꯑꯆꯥꯆꯥ ꯌꯥꯝ ꯅꯨꯡꯉꯥꯏꯀꯣ ꯊꯕꯛꯁꯨ ꯂꯩ ꯂꯩꯔꯝ ꯃꯣꯏꯅꯦ ꯍꯟꯗꯛ ꯃꯔꯛ ꯂꯧ ꯆꯠꯀꯅꯤꯗꯤ ꯍꯥꯏ ꯂꯧ ꯆꯠ ꯅꯠꯇꯕꯤꯗ ꯑꯃꯨꯛ ꯍꯜꯂꯛꯇꯧ ꯃꯥꯜꯂꯦ ꯅꯪꯒꯤꯁꯦ
ꯅꯠꯇꯦ ꯉꯁꯤꯗꯤ ꯅꯣꯡꯆꯨꯕꯩꯅꯤ ꯀꯩꯅꯣ ꯅꯪꯁꯨ
ꯃꯥꯟꯗꯦ ꯅꯪ ꯊꯕꯤꯗꯣ ꯅꯌꯥꯝꯕꯒ ꯃꯥꯅ ꯄꯨꯔꯒ ꯅꯪ ꯑꯗꯨꯗ ꯌꯨꯝꯗ ꯆꯥꯔꯒ ꯂꯩꯕꯅꯤꯅ ꯂꯣꯏ ꯈꯪꯕꯖꯥꯠꯅꯦ
ꯏꯁꯀꯔꯤ ꯍꯥꯏꯕ ꯑꯩꯅ ꯄꯨꯔꯛꯄꯅꯤ ꯀꯣ ꯑꯩꯅ ꯄꯨꯔꯛꯄꯅꯦ ꯈꯥꯜꯂꯤꯗꯣ ꯃꯥꯅ ꯄꯨꯕ ꯄꯨꯅꯤꯡꯉꯥꯏ ꯇꯜꯂꯦ ꯍꯥꯏꯕꯒꯤ ꯑꯩꯅ ꯄꯨꯔꯒ ꯂꯥꯛꯄ ꯂꯥꯛꯄꯅꯦꯕ ꯃꯥꯁꯨ ꯂꯥꯞꯄꯅꯦ ꯑꯗꯨꯁꯨ ꯅꯨꯄꯤ ꯊꯤꯈ꯭ꯔꯕꯒꯤꯀꯣ ꯇꯥꯟꯈ꯭ꯔꯕ ꯃꯥꯜꯂꯦ ꯃꯥꯁꯨ ꯑꯍꯥꯍꯥ
ꯑꯇꯩꯃꯥꯗꯣ ꯂꯩꯔꯤꯕꯣ ꯌꯨꯝꯗ
ꯂꯩꯅꯦ ꯂꯥꯛ
ꯅꯠꯇꯦ ꯃꯁꯥ ꯅꯨꯡꯉꯥꯏ ꯇꯕ꯭ꯔꯣ ꯃꯥꯗꯣ ꯃꯁꯥ ꯅꯨꯡꯉꯥꯏꯇꯕ꯭ꯔꯥꯕ ꯑꯣ ꯌꯥꯝ ꯀꯟꯅ ꯉꯝꯗꯕꯅꯣ
ꯅꯠꯇꯦ ꯀꯟ ꯀꯔꯤꯅꯣ ꯄ꯭ꯔꯦꯒꯅꯦꯟ ꯇꯧꯕꯋꯒꯤꯅꯦꯕ
ꯑꯣ ꯍꯤꯟꯗꯤ ꯃꯅꯥꯎ ꯃꯅꯥꯎ ꯎꯒꯗꯧꯔꯦꯀꯣ ꯃꯁꯨ ꯎꯒꯗꯧꯔꯦꯀꯣ
ꯑꯁ ꯑꯉꯛꯄꯒꯤ ꯋꯥ ꯍꯥꯏꯔꯛꯑꯦꯍꯦ
ꯅꯤꯐꯤꯌꯨꯔꯥ ꯅꯪꯒꯤ ꯅꯤꯁꯔꯥꯅꯪ ꯎꯒꯗꯧꯔꯒ ꯆꯆꯥ ꯑꯣꯟꯗꯧꯔꯦꯀꯣ ꯃꯤꯗꯤ
ꯏꯁ ꯅꯪꯁꯨ ꯎꯏꯗꯨꯗꯤ
ꯑꯩ ꯑꯩꯗꯤ ꯎꯗ꯭ꯔꯦ ꯅꯪꯁꯨ ꯎꯕ
ꯑ ꯎꯕꯇꯥꯔꯦꯗꯣ ꯎꯕꯇꯥꯔꯦ
ꯑꯗꯨ ꯎꯔꯗꯤ ꯅꯪꯁꯨ ꯀꯨꯏꯗꯧ ꯃꯥꯟꯗ꯭ꯔꯦꯉꯣ
ꯇꯜꯂꯦꯍꯦ ꯑꯗꯨꯨꯒꯨ ꯕ ꯋꯥꯁꯤꯗꯤ ꯇꯟꯕꯨ ꯇꯟꯁꯤꯜꯂꯛꯑꯦꯗ ꯑꯗꯨ ꯂꯩꯍꯧꯔꯒ ꯀꯔꯤ ꯀꯔꯤꯅꯣ ꯇꯧꯅꯤꯉꯥꯢ ꯑꯁ ꯌꯥꯝ ꯇꯜꯂꯦ ꯑꯩꯗꯤ
ꯇꯋꯣ ꯇꯋꯣ ꯇꯟꯕ ꯌꯥꯗꯦ ꯄꯨꯟꯁꯤꯗ ꯊꯩꯅꯒꯗꯕꯅꯦ ꯑꯗꯨꯒꯨꯝꯕ ꯆꯨꯝꯗ꯭ꯔꯣ ꯍꯥꯢꯖꯦ
ꯇꯥꯟꯗ꯭ꯔꯨꯅꯦ
ꯇꯟꯗꯦ ꯇꯟꯗꯦ ꯄꯩꯁꯥ ꯂꯩꯇ꯭ꯔꯒꯤꯗꯤ ꯁꯨꯝ ꯂꯩꯕ ꯋꯥꯅꯦ ꯄꯩꯁꯥ ꯂꯩꯗꯤ ꯍꯥꯟꯅ ꯊꯤꯒ꯭ꯔꯗꯕꯅꯤ
ꯅꯣꯛꯅꯤꯡꯉꯦꯍꯦ ꯍꯥ-ꯍꯥ ꯑꯍ